ꯍꯜꯂꯣ ꯇꯥꯕ꯭ꯔꯣ ꯀꯥꯏ ꯀꯥꯏ ꯇꯧ ꯀꯩ
ꯀꯁ ꯇꯧꯗ ꯀꯣ ꯇꯔꯄꯅꯦ ꯀꯩꯗꯧꯏꯅꯣ ꯁꯣꯝꯗꯦ
ꯎ
ꯗꯣ ꯀꯩꯗꯧꯔꯤꯅꯣꯕ
ꯑꯩꯗ ꯑ ꯅꯣꯏ ꯅꯣꯏ ꯐꯣꯟ ꯇꯧꯔꯛꯄ ꯉꯥꯏꯅꯤ ꯈꯨꯖ ꯇꯥꯒꯦꯅ
ꯑꯩꯁꯨ ꯇꯥ
ꯆꯥꯛꯆꯥꯔꯕꯣ ꯇꯔꯦ
ꯎꯥ
ꯀꯌꯥ ꯁꯔꯝ
ꯌꯥꯝ ꯆꯥꯔꯝꯕ꯭ꯔꯣ ꯌꯥꯝ ꯆꯥꯔꯝꯕ꯭ꯔꯣ ꯌꯥꯝ ꯆꯥꯕꯤꯕ꯭ꯔꯣ ꯆꯌꯦ
ꯍꯣꯏ ꯌꯥꯝ ꯌꯥꯝ ꯌꯥꯝ ꯆꯥꯒꯗꯕꯅꯤꯀꯣ ꯅꯥꯗꯅꯕ ꯅꯥꯕ ꯌꯥꯗꯦꯕꯀꯣ
ꯍꯣꯏ ꯅꯥꯗꯗꯗꯥꯏꯗꯒꯤꯅꯣ ꯍꯞꯆꯥꯡ ꯌꯥꯝ ꯐꯩ
ꯎꯝ ꯑ ꯊꯥꯕꯜ ꯃꯉꯥꯟꯜꯁꯤꯗꯤ ꯐꯖꯩꯍꯦ
ꯐꯖꯩꯀꯣ ꯑꯩꯅ ꯉꯁꯥꯏ ꯐꯣꯇꯣ ꯀꯥꯞꯅꯦꯕ ꯑꯗꯣ ꯊꯤꯅ ꯊꯣꯛꯂꯛꯑꯦ ꯑꯩꯒꯤꯗꯨꯗꯤ ꯎ
ꯐꯣꯟꯗꯨꯅ ꯊꯤ ꯊꯣꯛꯂꯛꯄ꯭ꯔꯥ
ꯍ ꯐꯖꯕ꯭ꯔꯥ ꯊꯣꯛꯂꯛꯄ꯭ꯔꯥ ꯌꯦꯡꯕ꯭ꯔꯅꯤ ꯊꯤꯗꯣꯏꯔꯦ
ꯐꯖꯩ ꯊꯝ ꯃꯒꯜꯁꯦ ꯐꯖꯩ ꯄꯨꯔꯅꯤꯃꯥꯁꯦ ꯍꯌꯦꯡ ꯍꯪꯆꯤꯠ ꯃꯥꯜꯂꯦꯀꯣ
ꯈꯪ ꯂꯩ ꯗꯣꯡ ꯃ
ꯅꯠꯇꯦ ꯈꯪꯗꯕ ꯌꯥꯔꯣꯏ ꯁꯤ ꯌꯦꯡꯕꯗ ꯄꯨꯔꯅꯤꯃꯥ ꯍꯌꯦꯡ ꯉꯁꯤ
ꯁꯤ ꯅꯠꯇꯀ
ꯍꯌꯦꯡ ꯉꯁꯤ ꯅ ꯄꯨꯔꯅꯤꯃꯥꯁ ꯀꯩꯅꯣ ꯇꯧꯔꯤꯍꯦ ꯄꯨꯔꯥ ꯑꯣꯒꯤ ꯁꯦꯞꯇ ꯂꯥꯛꯈ꯭ꯔꯦ
ꯑꯣꯏ ꯀꯩꯅꯅꯣ ꯎꯏ ꯁꯤ ꯂꯥꯛꯏꯗꯤ ꯅꯪ ꯉꯥꯡꯉꯣ ꯀꯩꯅꯣ ꯑꯩ ꯀꯒ꯭ꯌꯥꯃꯦꯟ ꯇꯥꯔꯦ
ꯑꯩꯈꯣꯏꯒꯤ ꯊꯥꯗꯣ
ꯑ
ꯄ ꯄꯨꯅꯤꯃꯥ ꯃꯥ ꯑꯣꯏꯔꯒꯗꯤ ꯀꯩꯅꯣ ꯑꯣꯏꯗꯥꯏꯅꯦꯀꯣ ꯑꯣꯒꯤ ꯁꯦꯞꯇ ꯂꯥꯛꯇꯣꯏꯅꯦ ꯄꯨꯔꯥ ꯐꯨꯜꯗ ꯑꯗꯨꯗꯣ
ꯄꯨꯔꯥ ꯊꯟꯕ꯭ꯔꯕ
ꯍꯣꯏ ꯊ ꯊꯟꯕ꯭ꯔꯥ ꯍꯥꯏꯔꯒ ꯅꯣꯡ ꯂꯩꯗꯤ ꯀꯩꯅꯣ ꯄꯨꯔꯥ ꯊꯟꯈ꯭ꯔꯦꯕ
ꯑ
ꯎ ꯍꯣꯏ ꯊꯥ꯭ꯔꯦꯕ ꯐꯥ ꯑꯣ ꯑꯣꯟꯈ꯭ꯔꯦꯕ
ꯑꯣ ꯑꯣ
ꯄꯨꯔꯅꯤꯃꯥ ꯑꯣꯏꯒꯔ ꯃꯥꯦ ꯍꯣꯏ ꯅꯠꯇ ꯑꯟꯗꯥ ꯑꯟꯗꯥ ꯑꯣ ꯑꯣꯒ ꯑꯟꯗꯥ ꯈꯦꯅ ꯑꯩ ꯂꯩꯆꯜꯅ ꯀꯣ ꯂꯩꯆꯔꯅ ꯂꯩꯁꯤꯅ ꯀꯨꯞꯞꯁꯟꯈ꯭ꯔꯦ ꯐꯖꯈ꯭ꯔꯕ ꯊꯥ ꯊꯥꯕꯜ ꯁꯦ ꯂꯩꯆꯤꯜꯅ ꯀꯨꯞꯁꯤꯟꯈ꯭ꯔꯦ ꯂꯩꯆꯤꯜ ꯃꯔꯛꯇ ꯆꯪꯈ꯭ꯔꯦ
ꯍꯝ ꯑꯣ
ꯆꯥꯛ ꯌꯥꯝ ꯆꯥꯕ ꯅꯪ ꯕꯣ ꯌꯦꯡꯗꯣꯏꯅꯦ ꯅꯪꯗꯤ
ꯌꯦꯡ ꯂꯩꯅꯦ ꯑꯩꯁꯨ
ꯀꯅꯥꯗ ꯁꯄꯣꯔꯠ ꯇꯧꯔꯛꯑꯦ
ꯠꯇꯣꯒ
ꯑꯩꯗꯤ ꯖꯄꯥꯟ ꯇꯧꯔꯦ ꯖꯄꯥꯟꯗꯤ ꯑꯩꯈꯣꯏꯒꯤ ꯃꯤ ꯑꯣꯏꯕꯅꯤꯅꯀꯣ
ꯄꯩꯁꯥ ꯊꯥꯅꯁꯤꯔꯣ
ꯍꯥꯣꯏ
ꯄꯥ ꯀꯦꯌꯥ ꯀꯌꯥ
ꯂꯨꯄꯥ ꯆꯝ ꯆꯥꯃ
ꯆꯥꯃ ꯆꯥꯃ ꯌꯥꯏꯅꯦ ꯊꯥꯅꯔꯁꯨ ꯌꯥꯏꯅꯦ
ꯍꯣꯏ ꯅꯪ ꯆꯕꯥꯥꯟ ꯇꯒꯦꯕ
ꯍꯥꯥ
ꯅꯪ ꯖ ꯄꯥꯟꯗꯧꯒꯦ
ꯖꯄꯥꯟ ꯇꯧꯗꯗꯤ ꯀꯩꯅꯣ ꯖꯄꯥꯟꯗꯤ ꯑꯩꯈꯣꯏꯒꯤ ꯑꯦꯁꯤꯌꯥꯗ ꯌꯥꯎꯔꯤꯕ ꯀꯟꯇ꯭ꯔꯤ ꯑꯃ ꯑꯃꯅꯤꯅꯦ ꯑꯗꯨ ꯁꯞꯄꯣꯔꯠ ꯇꯧꯗꯅ ꯀꯅꯥꯗ ꯇꯧ
ꯑꯗꯨꯗꯤ ꯑꯩ ꯕ꯭ꯔꯁꯧ ꯑꯩ ꯕ꯭ꯔꯁꯁꯨ ꯇꯧꯒꯦꯀꯣ
ꯍꯣꯏ ꯑꯩꯗꯤ ꯄꯥꯟꯒꯅꯤ
ꯖꯣꯏ ꯑꯗꯨꯗꯤ ꯌꯥꯗꯦ
ꯑꯗꯨꯗꯤ ꯌꯥꯗꯦ
ꯕ꯭ꯔꯥꯖꯤꯜ ꯕ꯭ꯔꯥꯖꯤꯜꯗꯣ ꯕ꯭ꯔꯥꯖꯤꯜꯗꯣ ꯅꯥꯏꯃꯔꯅꯦ ꯀꯩꯅꯣꯅꯦ ꯑꯦ ꯖꯄꯥꯟꯗꯤ ꯖꯄꯥꯟꯦ
꯭ꯔꯥꯖꯤꯜ ꯀ ꯭ꯔꯥꯖꯤꯜ ꯀꯥꯏꯦ ꯖꯄꯥꯟ ꯀ ꯃꯔ ꯇꯧꯔ
ꯑꯗꯨꯗꯤ ꯌꯥꯗꯦ ꯅꯪ ꯖꯄꯥꯟ ꯍꯥꯏꯕꯅꯤꯅ ꯖꯄꯥꯟ ꯇꯧꯔ ꯑꯩ ꯅ ꯃꯔꯁꯨ ꯇꯧꯔꯒꯦ
ꯅ ꯃꯦꯇ ꯑꯣꯔ ꯋꯥ
ꯍꯣꯏ
ꯑꯁ ꯖꯄꯥꯟ ꯇꯧꯔꯦ ꯑꯗꯨꯗꯤ ꯑꯩ
ꯆꯥꯃꯣ ꯆꯃꯣ ꯀ ꯔꯔꯤꯗꯤꯗ ꯂꯩꯣ
ꯆꯥꯝꯃꯉꯥꯗ ꯇꯧꯁꯤꯅꯦ
ꯑꯁꯨ ꯃꯉꯜ ꯑꯩ ꯂꯩꯇꯦ
ꯂꯥꯏꯇꯁꯨꯅꯗꯔ ꯀ ꯄꯤ ꯌꯥꯑꯦ
ꯌꯥꯗꯤ ꯌꯥꯗ ꯑ ꯑꯗꯨꯗꯤ ꯆꯥꯎꯃꯟ ꯈꯦ
ꯌꯥꯃꯟꯈꯦꯕ
ꯑꯍꯣꯏ ꯁꯄꯣꯁ ꯑꯩꯅ ꯑꯩꯅ ꯍꯥꯏꯗꯤ ꯅꯪ ꯀꯞꯄ ꯂꯩꯅꯤꯡꯉꯣ
ꯑꯦ ꯄꯤꯂ ꯍꯧꯗ ꯀꯦ ꯍꯥꯏꯅ ꯏ ꯄ ꯆꯃꯉ ꯂꯩꯥꯏ ꯄꯩꯁꯥ ꯈꯨꯟꯅ ꯑꯗꯨꯗꯤ ꯂꯩꯇ꯭ꯔꯁꯨ ꯍꯌꯦꯡꯉ ꯄꯩꯁꯥ ꯈꯨꯜꯂ ꯀꯥꯟꯗ ꯄꯤ ꯂꯣꯏꯔꯦ
ꯌꯥꯣꯏ ꯑꯗꯨꯁꯨ
ꯌꯥꯏꯅꯥ ꯅꯣꯡꯁꯦ ꯃꯨꯛꯇꯥꯗꯧꯔꯤꯕ ꯈꯪꯗꯦ ꯅꯪ ꯂꯣꯏ ꯐꯥꯎ ꯌꯦꯡꯗꯔꯣ ꯑꯥ
ꯊꯔꯤꯉ
ꯂꯣꯏ ꯂꯣꯏ ꯐꯥꯎ ꯌꯦꯡꯗꯣꯏꯔꯕ ꯅ ꯏ ꯂ ꯑꯩꯈꯣꯏ ꯌꯦꯡꯉꯗꯤ ꯄꯨꯡ ꯕꯣꯔꯣꯛ ꯃꯈꯥꯏꯗ ꯇꯨꯝ ꯇꯥꯔꯦ ꯄꯨꯡ ꯇꯔꯥ ꯃꯈꯥꯏ ꯇꯔꯥ ꯇꯔꯥꯃꯥꯊꯣꯏ ꯑꯩꯗꯤ ꯂꯣꯏꯐꯥꯎ ꯌꯦꯡꯕ ꯉꯝꯗꯧ ꯃꯥꯟꯗ꯭ꯔꯦ ꯂꯣꯏꯐꯝ ꯌꯦꯡꯕ ꯉꯝꯗꯧ ꯃꯥꯟꯗ꯭ꯔꯦꯗ ꯋꯥꯏꯕ ꯉꯥꯥꯟ ꯂꯩꯗꯤ ꯍꯧꯗꯤ ꯍꯧꯔꯅꯤꯌꯦ ꯍꯣꯏ
ꯎꯝ
ꯉ ꯏꯗꯤ ꯣꯜ ꯍꯧ ꯍꯧꯔꯅꯦꯕ ꯄꯨꯡ ꯇꯥꯗꯧꯔꯦꯕ ꯄꯨꯡ ꯇꯔꯥ ꯍꯦꯜꯂꯦ ꯍꯥꯥ ꯄꯥꯔꯀꯤꯡ ꯇꯥꯗꯔꯦ ꯑꯩꯈꯣꯏ ꯖꯒꯥꯁꯤ ꯅꯦꯠꯋꯥꯛ ꯅꯨꯡꯉꯥꯏꯇꯦꯅꯦ ꯑꯗꯨꯅ ꯣ ꯍꯩꯁꯇ ꯏꯃꯥꯟꯅꯕꯔꯤꯒꯤ ꯋꯥꯏꯐꯥꯏ ꯁꯝꯃꯒꯗꯤ ꯍꯦꯛ ꯌꯦꯡꯕꯅꯦ
ꯑꯣ
ꯑꯣ ꯄꯤ ꯀ꯭ꯌꯨ ꯑ ꯑꯦꯁ ꯇꯤ ꯌꯨ ꯄꯤ ꯑꯗꯨꯅ ꯍꯌꯦꯡ ꯍꯣꯔꯦꯟ ꯍꯣꯔꯦꯟ ꯂꯣꯏ ꯍꯌꯦꯡ ꯍꯌꯦꯡ ꯄꯨꯡ ꯀꯌꯥꯗ ꯍꯧꯒꯠꯇꯣꯏꯕ
ꯑꯩꯗꯤ ꯊꯤ ꯅꯠꯇ ꯍꯒꯣ ꯂꯩꯦꯗ
ꯅꯣꯏ ꯅꯣꯏ ꯄꯨꯟꯁꯤꯁꯤꯕꯨ ꯅꯨꯡꯉꯥꯏꯔꯦꯗ ꯑꯩꯁꯨ ꯀꯩꯅꯣ ꯂꯩꯇꯗꯤ ꯊꯦꯡ ꯍꯧꯒꯜꯂꯤꯗ ꯉꯁꯥꯏꯁꯨ ꯄꯨꯡ ꯄꯨꯡ ꯀꯩꯅꯣꯗ ꯍꯧꯒꯠꯂꯦ ꯄꯨꯡ ꯇꯔꯦꯠ ꯑꯗꯨꯋꯥꯏꯗ ꯍꯧꯒꯠꯂꯦ
ꯎꯝ
ꯊꯕꯛ ꯂꯩꯕꯒꯤ ꯍꯧꯒꯠꯄꯅꯦ ꯑꯗꯨꯁꯨ ꯂꯩꯇꯗꯤ ꯄꯨꯡ ꯃꯥꯄꯟꯗꯐ ꯇꯨꯝ ꯇꯨꯝꯗꯣꯏꯅꯤ ꯊꯕꯛ ꯂꯩꯕꯒꯤ ꯎꯄꯥꯏ ꯂꯩꯇꯕꯒꯤ ꯏꯃꯥꯟꯅꯕꯗꯨ ꯔꯤꯝꯁꯇ ꯂꯥꯛꯑꯦꯕꯀꯣ ꯔꯤꯝꯁꯇ ꯂꯥꯛꯕꯗꯨꯃ ꯇꯦꯁ ꯇꯧꯕꯒꯤ ꯀꯦꯁ ꯌꯥꯎꯗꯦ ꯑꯩꯌꯦ ꯑꯗꯨꯅ ꯐꯣꯟ ꯇꯧꯔꯛꯑꯦ ꯑꯗꯨ ꯉꯟꯅ ꯊꯣꯛꯂꯛꯄꯅꯦ ꯉꯟꯅ ꯍꯧꯒꯠꯂꯦ ꯑꯗꯨꯣ ꯍꯧꯒꯂꯒꯁ ꯐꯣ ꯀꯔꯤꯗ ꯆꯪꯒ ꯊꯕꯛ ꯉꯁꯤ ꯌꯥꯝ ꯊꯕꯛ ꯌꯥꯝ ꯆꯤꯟꯕ ꯋꯥꯅꯤꯗ ꯁꯪꯗꯕ ꯋꯥꯅꯤꯗ ꯁꯪꯉꯗꯤ ꯅꯨꯡꯊꯤꯟꯗꯁꯨ ꯏꯕꯥꯅꯤ ꯋꯥꯔꯤ ꯁꯥ ꯌꯥꯕꯅꯤ ꯅꯨꯡꯉꯥꯏ ꯅꯨꯡꯉꯥꯏꯕ ꯋꯥꯔꯤ
ꯌꯥꯕ꯭ꯔꯣ
ꯑꯝ
ꯎ ꯎꯝ ꯅꯪ ꯐꯣꯟꯗ ꯌꯦꯡꯕ꯭ꯔꯣ ꯕꯣꯜꯁꯦ
ꯍꯣꯏ ꯐꯣꯟꯣꯟ
ꯍꯥ ꯐꯣꯟ ꯅ ꯐꯣꯟꯣꯟ ꯀꯩꯅꯣꯗ ꯐꯣꯟꯣꯟꯗ ꯐꯣꯟ ꯑꯅꯤꯒ ꯄꯥꯏꯅꯦ ꯅꯪꯗꯤꯀꯣ
ꯏꯆꯦ ꯀ ꯐꯟꯗ
ꯀꯌꯥ
ꯏꯆꯦ ꯐꯟꯗ
ꯅꯁ ꯑꯦꯅꯤꯕ
ꯎꯝ
ꯀꯩꯅꯣ ꯅꯪ ꯈꯣꯟꯖꯦꯜꯁꯦ ꯌꯥꯝ ꯁꯦꯡꯅ ꯇꯥꯗꯦꯅꯦ
ꯇꯥꯗꯕ꯭ꯔꯣ
ꯇꯥꯔꯦ
ꯏꯆꯦꯒꯤ ꯐꯣꯟꯗ ꯌꯦꯡꯗꯣꯏꯅꯦ
ꯑꯣ ꯅꯕꯥꯅꯤ ꯌꯦꯡꯃꯤ ꯅꯗꯦꯕ
ꯍꯣꯏ ꯑꯗꯨꯝ ꯌꯦꯡꯃꯤꯟꯅꯩꯌꯦ
ꯍꯅꯤꯗꯤ ꯑꯗꯨꯝ ꯌꯦꯡꯉ ꯂꯥꯛꯗ꯭ꯔꯣ
ꯑꯅꯤ ꯑꯁ ꯂꯥꯎꯕꯅ ꯈꯗꯅ ꯈꯨꯄꯥꯛ ꯀꯁꯨ ꯈꯨꯔꯤꯅꯦ
ꯅꯣꯏ ꯎꯗꯦ ꯅꯪꯅ ꯇꯧꯒꯗꯕ ꯀꯩꯅꯣ ꯇꯧꯔꯝꯃ
ꯑꯩꯗꯤ ꯆꯣꯡꯈꯠ ꯆꯣꯡꯈꯠꯂꯦ
ꯍꯣꯏ ꯁꯒꯃꯦꯅꯦ ꯑꯧ ꯑꯩ ꯑꯩ ꯑꯩ ꯑꯩ ꯇꯧꯔꯒ ꯇꯧꯔꯝꯃꯦ ꯅꯪ ꯁꯛꯇꯦ ꯁꯛ ꯇꯗꯦ ꯈꯪꯉꯤ
ꯑꯗꯨ ꯑꯗꯨ ꯐꯥꯎꯗꯤ ꯇꯧꯗꯦ ꯅꯪꯁꯨ
ꯑꯩ ꯑ ꯑꯩ ꯑꯩ ꯑꯩ ꯈꯨꯄꯥꯛ ꯈꯨꯔꯒ ꯇꯧꯔꯝꯕꯅꯦꯕ
ꯍ ꯏꯇꯔ ꯇꯣ
ꯑꯗꯨꯗꯨ ꯅꯪ ꯍꯧꯒꯠꯂꯒ ꯀꯩꯅꯣ ꯇꯧꯔꯝꯅꯤꯀꯣ ꯍꯧꯒꯠꯂꯒꯦ
ꯇꯣꯡꯅꯤ ꯂꯩꯅꯣ ꯌꯦ
ꯍꯧꯒꯠꯂꯒꯗꯈꯣꯡꯗ ꯀꯥꯎꯔꯒ ꯁꯥꯗꯅ ꯑꯣ ꯑꯦ ꯂꯥꯎ ꯂꯩꯔꯝꯗꯅ ꯁꯛꯇꯅꯦ ꯍ ꯍ ꯑꯩꯗꯤ ꯖꯄꯥꯟꯗ ꯁꯞꯄꯣꯔꯠ ꯇꯧꯔꯦ ꯅꯨꯡꯉꯥꯏꯕꯅꯤ ꯅꯨꯡꯉꯥꯏꯕ
ꯈ꯭ꯔꯁꯦ ꯂꯨꯄꯥ ꯆꯥꯝꯃ ꯆꯥꯝꯃ ꯀꯣ
ꯑꯦꯁ ꯆꯅꯤ
ꯌꯥꯅꯤ ꯌꯥꯅꯤ ꯆꯃ ꯆꯃ ꯇꯁꯦ ꯍꯦꯛ ꯍꯦꯛ ꯑꯩꯈꯣꯏꯅ ꯉꯝꯃꯕ ꯅ ꯊꯥꯔꯛꯀꯗꯕꯅꯤꯀꯣ ꯑꯩꯒꯤ ꯀꯦꯅ ꯑꯩꯒꯤ ꯀꯦꯋꯥꯔ ꯊꯥꯔꯛꯒꯦ
ꯅꯣꯏ ꯉꯝꯃꯒ ꯈꯪꯗ꯭ꯔꯦ ꯑꯩ ꯉꯝꯃꯒ ꯇꯥꯗꯕ ꯅꯪ
ꯈꯪꯗꯦ ꯑ ꯊꯥꯅꯁꯦ ꯍꯥꯏꯕꯅꯤꯅ ꯊꯥꯅꯗꯕ ꯌꯥꯔꯣꯏ
ꯍꯥꯝ
ꯊꯥꯅꯗꯕ ꯌꯥꯔꯣꯏ ꯊꯥꯅꯁꯦ ꯍꯥꯏꯔ
ꯊꯥꯔꯁꯤ ꯏꯊꯅꯁꯤ ꯊꯟꯅꯔ ꯂꯣꯏꯔꯦ ꯀ ꯁꯤ ꯅꯪꯒꯤꯁꯤꯗꯤ ꯄꯨꯔꯥ ꯉꯝꯒꯗꯕ ꯃꯑꯣꯡꯅꯤ ꯇꯧꯔꯤꯁꯦ
ꯉꯝ ꯑꯩꯅ ꯁꯞꯄꯣꯔꯠ ꯇꯧꯕ ꯂꯣꯏ ꯉꯝꯃꯅꯤ
ꯕ꯭ꯔꯥꯖꯤꯜꯗ ꯄꯨꯔꯥ ꯂꯧ ꯉꯝꯃꯅꯤ ꯍꯥꯏꯕꯒꯤ ꯐꯤꯕꯝꯅꯤꯅꯦ ꯉꯒꯤ ꯉꯁꯤꯒꯤ ꯑꯣꯏꯗꯤ
ꯉꯝꯕꯕꯨꯗꯤ ꯀꯩꯅꯣꯝ ꯉꯝꯃꯅꯤꯗ ꯕ꯭ꯔꯥꯖꯤꯜ ꯉꯝꯃꯅꯤ ꯑꯗꯣ
ꯅꯣ ꯖꯄꯥꯟ ꯆꯣꯂꯍꯟꯗꯗꯤ ꯌꯥꯝ ꯍꯩꯔꯕꯔꯕꯅꯦ
ꯀꯇꯔ ꯍꯧꯔꯅꯤ
ꯀꯗꯔ ꯀꯗꯔꯅꯠꯇ
ꯐꯗꯥꯅꯤꯗꯤ
ꯀꯥꯏꯗ ꯍꯛꯀꯗꯣꯏꯔꯣ ꯅꯪꯁꯨ ꯍꯦꯃꯟ꯭ꯔꯣ ꯑꯩꯅ ꯑꯩ ꯅꯍꯥꯏꯕꯗꯤ ꯑꯩꯅ ꯍꯥꯏꯕꯗꯤꯀꯣ ꯖꯄꯥꯟꯁꯨꯅꯦ ꯃꯃꯥꯡꯒꯤ ꯑꯗꯨꯃꯥꯏꯅ ꯀꯩꯅꯣ ꯇꯧꯁꯦ ꯍꯥꯏꯕ ꯌꯥꯝꯅ ꯍꯩꯔꯦ ꯍꯥꯏꯕ
ꯍꯩꯕꯒꯤꯅꯤ ꯀꯩꯅꯣ ꯋꯥꯠꯄ ꯌꯥꯎꯁꯦ ꯍꯩꯌ ꯑꯩꯣꯏ ꯏꯟꯗꯤꯌꯥꯗꯤ ꯄꯪꯕꯒꯤ ꯌꯥꯎꯕ ꯐꯪꯗ꯭ꯔꯦ ꯉꯝꯗ꯭ꯔꯦꯗꯅ ꯑꯁ ꯁꯥꯥ ꯃꯉꯥꯟꯁꯤ ꯌꯦꯡꯉꯨꯅꯦ ꯐꯖꯅ ꯁꯦꯡꯉꯤ ꯍꯧꯖꯤꯛꯇꯤ ꯄꯨꯔꯅꯤꯃꯥꯅꯦ
ꯉꯁꯤ ꯄꯨꯟ ꯃꯥꯟꯅꯗꯦ ꯅꯪꯁꯨ
ꯄꯨꯔꯅꯤꯃꯥ ꯑꯣꯏꯔꯝꯃꯅꯤ ꯄꯨꯔꯥ ꯑꯣ ꯑꯣ
ꯉꯁꯤ ꯄꯨꯟꯃꯥ ꯅꯠꯇꯦ ꯀꯅꯥꯅꯣ ꯍꯥꯏꯕꯅꯣ
ꯑꯩꯅ ꯄꯨꯔꯅꯤꯃꯥ ꯃꯥꯜꯂꯦ ꯉꯁꯤ ꯅꯠꯇ꯭ꯔꯒ ꯍꯌꯦꯡ ꯁꯣꯏꯗ ꯇꯥꯔꯝꯅꯦꯗꯤ ꯌꯥꯝ ꯁꯦꯡꯉꯤꯕ ꯊꯥꯕꯜ ꯃꯉꯥꯜꯁꯦ ꯑꯁ ꯅꯨꯡꯁꯤꯍꯦ ꯑꯩꯈꯣꯏ ꯑꯦꯛꯁ ꯅꯤꯡꯁꯤꯡꯂꯛꯗ
ꯑꯁ ꯀꯩꯅ ꯅꯪꯁꯨ ꯑꯣ ꯊ ꯋꯥꯔꯦ
ꯑ ꯑꯗꯨꯗꯒꯤꯗꯦꯕ
ꯑꯦ ꯅꯤꯡꯁꯤꯡ ꯑꯩ ꯅꯤꯡꯁꯤꯡꯅꯤꯡꯉꯥꯏ ꯃꯇꯝ ꯂꯩꯇꯦꯀꯣ
ꯁꯤꯅꯦ ꯃꯅꯤ ꯊꯥꯏꯅꯗꯅ ꯍꯥꯏꯥꯏꯕꯂ ꯇ ꯑ ꯀ ꯂꯝꯗꯤ ꯍꯥꯏꯔꯔꯣꯏꯒꯦꯗ ꯅꯕꯥꯅꯤ ꯅꯕꯥꯅꯤꯁꯨ ꯌꯥꯝ ꯅꯨꯡꯁꯤꯅꯔꯕ ꯃꯥꯜꯂꯦꯀꯣ
ꯀꯔꯤꯅꯣ ꯍꯥꯏꯁꯤꯕꯣ ꯅꯪꯅ ꯍꯥꯏꯅ ꯑꯩ ꯈꯪꯗꯦꯀꯣ
ꯑꯦꯁ ꯍ ꯍꯖꯤꯁꯨ ꯐꯥꯎꯅ ꯃꯥ
ꯀꯔꯤꯅꯣ ꯅꯪ ꯉꯥꯡꯗꯕ ꯐꯥꯎꯅꯗꯨꯗ
ꯐꯪꯅꯗ꯭ꯔꯕꯣ
ꯥꯎ ꯑꯩ ꯈꯨꯅꯥꯝ ꯐꯥꯎꯅꯥꯗꯦ ꯀꯩꯅꯣꯅꯪ
ꯑꯗꯨꯗꯤ ꯅꯣꯏ ꯑꯦꯁ ꯅꯣꯏ ꯑꯦꯛꯁꯇ꯭ꯔꯥ ꯍꯥꯏꯔꯅꯤ ꯑꯗꯨꯗꯤ
ꯏꯁ ꯋꯥꯔꯤꯗꯤ ꯅꯪꯁꯨꯕ
ꯀꯩꯅꯣꯗꯩꯗ ꯖꯤꯔꯤꯗꯩꯅꯦ ꯍꯥꯏꯕ꯭ꯔꯥ